ꯑꯗꯥ
ꯑ ꯇꯥꯔꯕꯧꯣ ꯑꯣ ꯑꯌꯣ ꯁꯤꯗ ꯃꯤ ꯀꯧꯁꯤꯜꯂꯛꯄ ꯑꯗꯨꯒꯤ ꯅꯪ ꯀꯣꯜ ꯄꯥꯏꯈꯠꯂꯛꯏ ꯅꯨꯡꯉꯥꯏꯔꯣꯏꯅ ꯀꯩꯅꯣ ꯇꯧꯔꯕ ꯃꯤ ꯊꯣꯛꯑ ꯆꯜꯍꯟꯕꯤꯕ ꯉꯥꯏꯔꯕ
ꯎ ꯍꯝ ꯇꯥꯕꯟ꯭ꯔꯣ
ꯇꯥꯔꯦ ꯇꯥꯔꯦ
ꯑꯣ ꯀꯦꯗꯣꯃꯤꯅꯣ
ꯏꯁꯇꯣꯔꯗꯤꯗ ꯁꯨꯝ ꯐꯝꯃꯝꯅꯤ
ꯃꯣꯏ ꯑꯇꯩ ꯅꯪ ꯑꯇꯩ ꯁꯥꯟꯒ ꯁꯥꯟꯅꯗ꯭ꯔꯒꯨꯝꯕꯣ ꯍꯧꯖꯤꯛꯇꯤ
ꯑꯇꯩ ꯁꯥꯟꯅꯕꯈꯩ ꯁꯥꯟꯅꯩ ꯃꯤ ꯉꯁꯥꯏ ꯑꯌꯨꯛ ꯑꯅꯤ ꯑꯃ ꯁꯥꯟꯅꯔꯑꯦ ꯉꯔꯥꯡ ꯅꯨꯡꯗꯥꯡ ꯑꯃ ꯁꯥꯟꯅꯔꯦ ꯅꯪ ꯁꯥꯟꯅꯗ꯭ꯔꯤꯉꯩ ꯃꯃꯥꯡꯗ ꯀꯩꯅꯣꯒ ꯅꯨꯡꯒꯥꯏꯒꯤꯗꯨꯒ ꯇꯔꯨꯛ
ꯍꯥꯏꯗꯗꯦ
ꯉꯁꯥꯏ ꯑꯌꯨꯛ ꯃꯉꯥꯒ ꯑꯃ ꯁꯥꯟꯅꯔꯦꯗꯅ ꯑꯗꯨꯒ ꯉꯔꯥꯡ ꯗꯥꯝ ꯑꯃ ꯅꯪ ꯁꯥꯟꯅꯒꯗꯔꯤꯉꯩ ꯅꯪꯒꯕꯨꯛ ꯁꯥꯟꯅꯔꯦꯗꯅ ꯑꯅꯤ ꯉꯔꯥꯡꯗꯗꯥꯏ ꯏꯕꯥꯅꯤꯥꯟ ꯁꯥꯟꯅꯕꯒꯨꯝ ꯇꯧꯔ ꯗꯏꯅꯦ
ꯑꯥ
ꯑꯃ ꯑꯅꯤꯔ ꯀꯩꯅꯣꯝ ꯁꯥꯟꯅ ꯇꯔꯦ
ꯍꯅ ꯑꯟꯖꯅꯥ
ꯅꯪꯉꯣꯟꯗ ꯑꯅꯤ ꯁꯥꯟꯅꯕꯗꯣ
ꯑꯥ
ꯑꯩꯒꯤ ꯑꯃ ꯊꯥꯔꯛꯇꯦ ꯍꯥꯏꯕ ꯑꯅꯤ ꯁꯥꯟꯅꯕꯗꯣ ꯑꯃ ꯊꯥꯗꯦ ꯍꯥꯏꯕ ꯑꯗꯨꯅꯅꯦꯕ ꯑꯩꯅ ꯍꯧꯖꯤꯛ ꯄꯜꯗ ꯂꯩꯖꯦ ꯑꯗꯒꯤ ꯇꯤꯅꯧꯒ ꯁꯥꯟꯅꯕꯗꯨꯁꯨ ꯑꯃꯨꯛ ꯁꯤꯒꯤꯗ ꯏꯅꯥꯎꯄꯥ ꯑꯃꯒ ꯁꯥꯟꯅꯕꯗꯨꯁꯨ ꯑꯃ ꯊꯥꯔꯛꯀꯦ ꯇ꯭ꯔꯤꯅꯦ ꯃ
ꯑꯩꯗꯨ ꯃꯣꯍꯤꯒꯔ ꯆꯅꯥꯒꯅꯤꯅꯦ ꯅꯅꯥꯋꯥ
ꯃꯣꯏ ꯃꯣꯏ ꯅꯝꯕꯔ ꯃꯣꯏ ꯅꯝꯕꯔ ꯃꯥꯏ ꯅꯝꯕꯔꯗꯨꯗ ꯑꯗꯨꯝ ꯇꯧ ꯌꯥꯕꯅꯤ
ꯑꯗꯨꯝ ꯑꯩ ꯑꯗꯨꯔꯨꯝꯃꯦꯁꯨ ꯊꯛꯔꯒ ꯑꯗꯨꯝ ꯌꯥꯅꯤꯅ ꯇꯧꯀꯦ ꯍꯥꯏꯒ
ꯊꯥꯈꯣ ꯑꯗꯨꯒ ꯀꯣ ꯑꯗꯨꯝ ꯀꯣꯜ ꯇꯧꯔꯛꯀꯦ ꯍꯥꯏꯌꯣ ꯑꯩ ꯇꯧꯔꯛꯀꯦꯅ ꯍꯥꯏꯈꯤꯕꯅꯦꯕ ꯍꯣꯔꯦꯟ ꯉꯥꯡ ꯂꯩꯔꯒ ꯑꯩ ꯃꯨꯛ ꯃꯗ
ꯑꯥ
ꯂ ꯀꯅꯦ ꯀꯄꯥꯅꯤ
ꯍꯥꯥ
ꯀꯟ ꯀꯄꯪꯈꯤꯅꯤ
ꯀꯩ ꯅꯖ ꯑꯁ ꯅꯂ ꯑꯩ ꯉꯥꯕꯣꯗꯤ ꯑꯁꯃꯣꯏ ꯄꯕꯤꯅꯥꯖꯤꯗꯨ ꯆꯟꯗꯕꯅꯦ ꯉꯪ ꯉꯥꯎꯗꯅ
ꯌꯥꯎ ꯊꯤꯅ ꯌꯦꯡ ꯍꯗ꯭ꯔ ꯑꯗꯨ
ꯄꯥꯖꯤ ꯅꯠꯇꯧꯔꯁꯨ ꯑꯗꯨ ꯑꯗꯨꯅ ꯇꯧ ꯌꯥꯝ ꯆꯟꯗꯤꯦ ꯀꯩꯅꯣ
ꯍꯣꯏ ꯄꯦꯅꯥꯜꯇꯤꯗꯣ ꯂꯩꯔꯦ ꯑꯗꯨꯗꯣ ꯑꯩꯁꯨ ꯄꯦꯅꯥꯜꯇꯤꯗ ꯆꯠꯂꯝꯃꯗꯤ ꯌꯥꯏꯗꯅ ꯈ꯭ꯋꯥꯏ ꯂꯥꯏꯕ ꯍꯥꯏꯗꯤ ꯄꯦꯅꯥꯜꯇꯤꯗꯨ ꯅꯦꯝꯃꯤ
ꯑꯃꯛꯋꯥꯕꯤ ꯀꯗ ꯅꯝꯕꯔꯔ ꯀ ꯀꯧꯁꯂꯦ
ꯑꯥ ꯅꯝꯕꯔ ꯑꯥ ꯀꯩꯅꯣ ꯇꯧꯕꯩꯅꯤꯍꯦ ꯑ ꯃꯣꯏ ꯇ꯭ꯔꯦꯅꯤꯡꯗꯅꯦ ꯄꯦꯅꯥꯜꯇꯤ ꯀꯥꯎꯔꯤꯗꯣ ꯑꯗꯨꯅ ꯍꯦꯟꯅ ꯐꯖꯅ ꯀꯥꯎꯏ ꯌꯦꯕꯤꯅꯤꯁꯤꯁꯇꯒꯤ
ꯁꯤꯁ
ꯑꯗꯨꯒꯤꯅꯤꯌꯦ ꯀꯣꯁꯀꯤ ꯑꯄꯥꯝꯕꯅꯤ ꯀꯣꯁꯀꯤ ꯑꯄꯥꯝꯕꯅꯤꯌꯦ ꯌꯥ ꯑꯗꯨꯒ ꯑꯩꯅ ꯀꯩꯅꯣꯅ ꯑꯩꯅ ꯍꯥꯏꯗꯤꯅꯦ ꯃꯣꯏ ꯍꯥꯞ ꯀꯩꯅꯣꯗ ꯑꯥ ꯑ ꯃꯤꯅꯤꯠ ꯁꯚꯦꯟꯇꯤ ꯑꯗꯨꯋꯥꯏꯗꯅꯦ ꯃꯥꯥꯔꯊꯍꯂꯏꯗꯣ
ꯑꯥ
ꯑꯗꯨ ꯇꯧꯗꯕꯤꯗ
ꯈꯪꯉꯥꯟ ꯊꯣꯛꯃꯦ ꯍꯣꯏꯗꯤ
ꯑꯗꯨꯝ ꯐꯥꯔꯁ ꯑꯦꯂꯕꯦꯟꯗꯤ ꯌ ꯍꯧꯎꯜꯂꯝꯕ ꯑꯣꯏꯇꯥꯔꯗꯤꯀꯣ
ꯑꯥ
ꯐꯁꯤꯜꯃꯗꯤ ꯌꯥꯝꯎꯝꯕ ꯑꯣꯏꯇꯥꯥꯔꯗꯤ
ꯃꯣꯏ ꯄ꯭ꯂꯥꯅꯤ ꯈꯗꯤꯃꯤ ꯟ ꯇ ꯑꯗꯨ
ꯀꯥꯎꯔꯣꯏ ꯍꯥꯏꯗꯤ ꯄꯦꯅꯥꯜꯇꯤꯗꯨꯁꯨ ꯃꯥꯅ ꯀꯥꯎꯔꯅꯤ ꯑꯗꯒꯤ ꯑꯗꯨꯝ ꯆꯥꯟꯁꯨ ꯆꯥꯟꯁ ꯂꯩꯔꯤꯅꯤ ꯍꯥꯏꯕ ꯍꯧꯖꯤꯛ
ꯍꯟꯗꯛꯁꯦ ꯑꯁ ꯑꯩꯈꯣꯏ ꯕꯔꯦꯍꯥꯕꯨꯗꯤ ꯂꯩꯔ ꯍꯟꯗꯛ ꯄꯩꯁꯥ ꯂꯣꯏꯔꯒꯗꯤ ꯌꯨꯝꯊꯣꯔꯛꯀꯅꯤ ꯆꯥꯛ ꯑꯃ ꯆꯥꯁꯤ ꯀꯩꯅꯣ
ꯀꯅꯥ ꯀꯅꯥꯅꯣ ꯍꯥꯏꯁꯤꯦꯕꯣ
ꯍꯅꯤ ꯁꯅꯨ ꯇꯧꯖꯔꯤꯅ
ꯑꯁ ꯌꯥꯏꯑ ꯑꯗꯨꯒ ꯃ ꯑꯣꯛꯀꯨꯝꯕꯁꯤꯗꯤ ꯈꯔ ꯆꯥꯛ ꯆꯪꯕ
ꯃꯣꯏ ꯕꯦꯛ ꯆꯥꯏ ꯈꯣꯠꯂꯤ ꯀꯥꯏꯅ ꯒ꯭ꯔꯨꯞ ꯋꯥꯔꯤ ꯁꯥ ꯍꯥꯏꯗꯦ ꯒ꯭ꯔꯨꯞꯇ
ꯇꯧꯍꯧꯕꯅꯤ
ꯑ
ꯑꯗꯨꯏ ꯍꯥꯏꯔꯗꯤ ꯑꯩꯣꯏꯗꯤ ꯌꯥꯝ ꯐꯠꯔꯦ ꯃꯣꯏ ꯀꯠꯂꯤ ꯈꯪꯗꯅ
ꯅꯨꯄꯤ ꯌꯥꯔꯦ ꯐꯖ ꯐꯖ ꯇꯝꯃꯤꯅ ꯑꯩ ꯉꯁꯥꯏ ꯅꯨꯄꯤ ꯑꯃ ꯑꯁ ꯉꯥꯎ ꯌꯥ
ꯎꯝ ꯋꯥꯔꯤꯁꯦ ꯅꯪꯅ ꯁꯥꯔꯛꯇꯣꯏꯅꯤꯀꯣ ꯑꯩꯅ ꯌꯥꯝ ꯁꯥꯗ ꯑꯩꯗꯤ ꯄꯥꯈꯨꯝꯅꯤꯀꯣ
ꯅꯪꯁꯨꯉꯅꯦ ꯑꯦ ꯑꯩ ꯋꯥꯔꯤꯗ ꯂꯩꯇꯅꯦ ꯌꯒꯗ ꯂꯩꯔꯤ ꯀꯅꯤ ꯉꯁꯦ
ꯋꯥꯔꯤꯁꯦ ꯅꯪꯅꯅꯤꯀꯣ ꯑꯌꯥꯝꯕ ꯁꯥꯔꯛꯇꯣꯏꯒꯤ ꯋꯥꯔꯤꯁꯦ
ꯑꯣꯏꯃꯦ ꯑꯩꯒꯤ ꯑꯩꯒꯤ ꯑꯩꯅ ꯋꯥ ꯉꯥꯡꯉꯤꯒꯤ ꯃꯇꯨꯡ ꯏꯟꯅꯅꯦꯃꯤ ꯀꯩꯅꯣ ꯂꯧꯗꯣꯏꯁ
ꯑꯩꯅ ꯑꯩꯅ ꯑꯩꯅ ꯄꯥꯈꯣꯝꯅꯤꯀꯣ ꯑꯩꯒꯤꯗꯤ ꯑꯩꯒꯤ ꯋꯥꯔꯤ ꯁꯥꯟꯅ ꯑꯩꯒꯤꯗꯤ ꯑꯩꯅ ꯀꯩꯅꯣ ꯇꯧꯔꯀꯥꯟꯗ ꯑꯩꯒꯤ ꯋꯥꯔꯤ ꯁꯥꯟꯔꯛꯀꯗꯤꯅꯦ
ꯍ ꯑꯩ ꯑꯗꯨ ꯑꯣꯏꯔꯗꯤ ꯑꯩ ꯄꯥꯎꯥꯎꯥꯎꯔꯥꯎ ꯄꯥꯎꯔꯞ ꯄꯥꯁꯤꯜꯂꯛꯇꯦꯕ ꯍꯧꯖꯤꯛ ꯑꯩꯅ
ꯀꯗꯣ ꯑꯦ ꯄꯥꯎꯔꯧꯅꯗꯣꯏ ꯋꯥꯔꯤ ꯑꯝꯇ ꯂꯩꯇ꯭ꯔꯕ ꯊꯣꯛ
ꯋꯥꯔꯤꯗꯨ ꯊꯣꯛꯇꯕꯩ ꯀꯔꯤ ꯋꯥꯔꯤ ꯁꯥꯥꯟꯅꯁꯦ ꯀꯔꯤ ꯀꯔꯝꯕ ꯃꯇꯥꯡ ꯀꯔꯝꯕ ꯑꯦꯡꯒꯜꯗꯅꯣ ꯍꯥꯟꯅꯁꯦ
ꯃꯃꯥ ꯑꯩ ꯃꯃꯥ ꯑꯩ ꯁꯥꯟꯅꯔꯤꯗꯨꯅꯦ ꯑꯩ ꯑꯗꯨꯝ ꯄ
ꯍꯣꯔꯦꯟ ꯑꯗꯨ ꯇꯥꯗꯦ ꯍꯣꯔꯦꯟ ꯀꯩꯅꯣꯅ ꯀꯥꯅꯤ ꯂꯣꯏꯔꯦ ꯁꯨꯏꯅ ꯀꯥꯅꯤ
ꯁꯨꯏꯗꯨꯗꯤ ꯑꯣꯏꯔꯔꯣꯏꯗ
ꯍꯣꯔꯦꯟ ꯌꯦꯡꯉꯣ ꯀꯞꯄꯗꯕꯅꯤ ꯍꯣꯔꯦꯟ ꯈꯔ ꯈꯔ ꯀꯥꯡꯕꯨ ꯈꯔ ꯁꯨꯏꯅ ꯀꯥꯔꯒ ꯐꯤꯜ ꯂꯣꯡꯅ ꯍꯤꯞꯄꯒ
ꯁꯤ ꯀꯣꯁꯤꯌꯥꯒ ꯀꯥꯈ꯭ꯔꯤꯁꯤꯁꯨ ꯃꯗꯥꯎꯗ ꯀꯥꯈꯤꯕꯅꯤꯀ
ꯀꯥꯗꯤ ꯀꯥꯗꯔꯦ
ꯍꯣꯏ ꯀꯥꯎꯔ ꯀꯥꯎꯔꯒꯕꯨꯗꯤ ꯀꯥꯈ꯭ꯔꯦ ꯑꯗꯨ ꯑꯣꯏꯁꯨ ꯑꯩꯅ ꯍꯥꯏꯗꯤ ꯍꯣꯔꯦꯟꯗꯤ ꯄꯣꯗ ꯄꯣꯅꯤ ꯌꯥꯔꯣꯏ
ꯍꯌꯦꯡ ꯍꯌꯦꯡ ꯍꯌꯦꯡ ꯐꯥꯏꯅꯜꯗ ꯀꯩꯗꯧꯒ ꯇꯥꯅꯤ ꯍꯥꯟꯅꯒꯤ ꯍꯥꯟꯅꯒꯤ ꯃꯃꯥꯡꯒꯤ ꯋꯤꯟꯅꯔꯗꯨ
ꯋꯥꯔꯤꯁꯦ
ꯑꯩ ꯁꯣꯏꯗꯅ ꯊꯥꯔꯗꯃꯤꯅꯦ ꯀꯩꯅꯣꯒ ꯇꯥꯕꯗ ꯑꯗꯨꯝ ꯀ ꯑꯗꯨꯝ ꯄꯣꯔꯔꯣꯏꯅꯦ ꯑꯅꯨ ꯀꯥ ꯆꯤ ꯆ ꯑꯅ ꯀꯥ
ꯍꯣꯏꯅꯦ ꯅꯪꯅ ꯍꯥꯏꯔꯤꯁꯦ ꯐ꯭ꯔꯦꯟꯁꯀ ꯃꯣꯔꯣꯛꯀꯣꯒ ꯂꯩꯔꯤꯀꯣ ꯐ꯭ꯔꯦꯟꯁ
ꯑꯗꯨ ꯑꯗꯨ ꯑꯗꯨꯗ ꯑꯃ ꯑꯃ ꯁꯦꯠꯇꯠꯅꯔꯅꯤ
ꯍꯣꯏꯅꯦ ꯑꯗꯨ ꯐ꯭ꯔꯦꯟꯁꯇ ꯀꯥꯔꯅꯤꯕ
ꯑ ꯑꯗ ꯃꯣꯅꯤꯒ ꯃꯣꯅꯤꯒꯃ
ꯅꯠꯇꯦꯅꯦ ꯍꯧꯖꯤꯛ ꯀꯩꯅꯣ ꯅꯠꯇꯦ ꯅꯠꯇꯦ ꯍꯣꯔꯦꯟ ꯅꯨꯡꯗꯥꯡ ꯄ꯭ꯔꯤꯦ ꯕꯦꯜꯖꯤꯌꯝꯒ ꯀꯩꯅꯣ ꯀꯩ ꯀꯩꯅꯣꯝ ꯂꯩꯕꯅꯤ
ꯦꯦꯜꯖꯤꯌꯝ ꯀ ꯀ ꯀꯩꯅꯩꯅꯣ ꯌꯨ ꯑꯦꯁ ꯑꯦ ꯀ
ꯌꯨ ꯑꯦꯁ ꯑꯦꯒ ꯂꯩꯕꯅꯤ ꯕꯦꯜꯖꯤꯝꯅ ꯀꯥꯔꯅꯤꯀꯣ ꯑꯗꯨꯃ ꯁꯨꯝꯈꯣꯏꯪꯖꯕꯅꯤꯗꯨ ꯌꯨ ꯑꯦꯅ ꯀꯥꯝ ꯌꯥꯕ ꯕꯦꯜꯝ ꯀꯥꯏ ꯑꯗꯨꯕꯨꯕꯦꯜꯖ ꯌꯥꯝ ꯅ
ꯕꯦꯜꯖꯤꯌꯝ ꯅꯁꯨꯨꯅꯤ ꯕꯦꯜꯖꯤꯌꯝ ꯁꯅꯥꯅꯦ ꯐꯖꯅ
ꯎꯝ ꯑꯗꯨ ꯑꯅꯤꯗꯨꯗ ꯑꯃꯨꯛ ꯐ꯭ꯔꯦꯁꯅ ꯀꯥꯔꯛꯑꯅꯤꯀꯣ ꯈꯜꯂꯨꯅꯤ ꯅꯪ ꯕꯦꯜꯖꯤꯌꯝꯒ ꯀꯩꯅꯣ ꯐ꯭ꯔꯦꯟꯁꯀꯁꯦ ꯕꯦꯜꯖꯤꯌꯝꯗ ꯀꯥꯅꯅ ꯈꯜꯂꯤꯔꯕꯅ
ꯑꯦ ꯕꯤꯜꯗꯤꯟ ꯀꯥꯗꯗꯤ ꯃꯌꯦꯛꯅꯤ ꯀꯩꯅꯣ ꯑꯗꯨꯝ ꯀꯥ ꯀꯥꯔ ꯂꯥꯛꯑ ꯀꯔ ꯃ ꯊꯥꯏꯅ ꯃꯃꯥꯡ ꯃꯃꯥꯡ ꯌꯦꯡꯉꯣ ꯑꯗꯨꯝ ꯀꯥꯔꯦ ꯕꯦꯜꯗꯤꯝꯗ ꯑꯗꯨꯝ ꯁꯨꯔꯛꯄ ꯉꯗ꯭ꯔꯦ
ꯑꯩꯜꯁꯟꯗꯨꯜ ꯁꯣꯔꯛꯄ ꯉꯥꯛꯇꯅꯤꯒꯥꯏ ꯑꯩ
ꯋꯥꯔꯦꯅꯦ ꯑꯩꯈꯣꯏꯁꯨ ꯁ ꯂꯦꯞꯄꯒ ꯁꯨꯝ ꯂꯩꯕꯗꯣ ꯀꯥꯡꯁꯤ ꯀꯣꯏꯔ ꯆꯠꯄ꯭ꯔ ꯋꯥꯔꯦ ꯑꯩ ꯑꯁ ꯀꯥꯡ
ꯑꯣ ꯑꯗꯒꯤ ꯑꯗꯒꯤ ꯏꯪꯂꯦꯟꯒ ꯀꯩꯅꯣꯒ ꯇꯥꯔꯝꯃꯅꯤ
ꯀꯩꯅꯣꯒ ꯅꯣꯋꯦꯒ
ꯌꯊꯤꯟꯒ ꯅꯣꯔꯒꯤꯒ ꯇꯔꯥꯃꯨꯛ
ꯇꯗꯅꯗꯣꯏꯦ
ꯉꯁꯥꯏ ꯁꯥꯟꯅꯕ ꯍꯥꯏꯗꯣ ꯑꯗꯣ ꯀꯂꯝꯕꯤꯌꯥꯁꯨ ꯂꯩꯔꯝꯒꯤꯅꯤꯅꯦ
ꯍꯗꯤ ꯀꯂꯝꯕꯤ ꯌꯥꯔ ꯂꯩꯅꯤ ꯑꯁ ꯀꯌꯥ ꯇꯗꯦ ꯑꯩ ꯍꯌꯦꯡꯗꯒꯤꯩ ꯁꯨꯇꯤ ꯑꯗꯨꯝ ꯂꯩꯔꯦꯅꯥꯕ ꯗꯦ ꯀꯩꯅꯣꯕꯨ ꯗꯦꯠ ꯐꯤꯐꯇꯤꯟꯕꯨ
ꯑꯣꯏꯔꯝꯒꯅꯤ ꯀ꯭ꯋꯥꯔꯇꯔ ꯐꯥꯏꯅꯦꯜ ꯆꯪꯕ ꯑꯣꯏꯔꯝꯒꯅꯤꯌꯦ ꯉꯁꯥꯏ ꯆꯪꯈ꯭ꯔꯤꯁꯤꯡꯗꯣ
ꯑꯥ
ꯍꯧꯖꯤꯛ ꯔꯥꯎꯟ ꯑꯣꯐ ꯁꯤꯛꯁꯇꯤꯟꯒꯤ ꯃꯦꯠꯁ ꯑꯅꯤ ꯋꯥꯠꯂꯤꯕꯀꯣ
ꯑꯥ
ꯑꯅꯤ ꯑꯗꯨꯗꯤ ꯑꯍꯨꯝ ꯄꯣꯔꯇꯨꯒꯣꯜꯒ ꯀꯩꯅꯣꯒ ꯑꯃ ꯂꯩꯔꯔꯣꯏꯗ꯭ꯔꯥ ꯑꯗꯒꯤ ꯑꯔꯖꯦꯟꯇꯤꯅꯥꯒ ꯏꯖꯤꯞꯀ ꯑꯃ ꯂꯩꯔꯗ꯭ꯔꯥ
ꯑꯥ
ꯑꯗꯨꯒ ꯀꯩꯅꯣꯒ ꯀꯅꯥꯗꯥꯒ ꯌꯨ ꯑꯦꯁ ꯑꯦꯒ ꯑ ꯕꯦꯜꯖꯤꯌꯝꯒ ꯌꯨ ꯑꯦꯁ ꯑꯦꯒꯕ
ꯑꯩ ꯌꯨꯝꯗ ꯅꯨꯃꯤꯠ ꯇꯔꯥꯅꯤ ꯁꯨꯗꯤꯤ ꯂꯩ ꯌꯨꯝ ꯌꯨꯝ ꯊꯣꯛꯂꯛꯑꯗꯤꯦ
ꯄ꯭ꯂꯦ ꯃꯅꯌꯥꯝ ꯂꯩꯔꯤ ꯍꯦ ꯅꯨꯃꯤꯠ ꯅꯣꯏ ꯁꯨꯇꯤ ꯂꯩꯗ ꯊꯣꯛꯂꯛꯑꯦ ꯑꯗꯨ ꯂꯩꯕ ꯇꯟꯗ꯭ꯔꯣ
ꯍꯤꯡ ꯀꯥꯅꯤ ꯕꯔꯥ ꯑꯃꯨꯛꯩ ꯄꯩꯁꯥ ꯃꯌꯥꯝ ꯊꯤꯅ ꯑꯗꯨ ꯇꯟꯕꯅꯤ
ꯑꯩ ꯊꯤꯜꯍꯜꯂꯨ ꯀꯩꯅꯣ
ꯊꯤꯜꯟ ꯊꯤꯗꯨꯕꯔꯥꯅꯤ ꯆꯃꯅꯣ ꯊ ꯆ ꯆꯃꯥꯟꯅꯦ
ꯊꯤꯟꯕꯩꯁꯦ ꯊꯤꯟꯕꯁꯦ ꯀꯨꯏꯗꯗꯤ ꯒꯥꯔꯤ ꯊꯥꯎ ꯅꯪ ꯕꯔꯥꯗꯨ ꯕꯥꯔꯥꯗꯨꯒꯤ ꯆ ꯆꯥꯡꯗꯨꯗꯒꯥꯔꯤ ꯀꯩꯅꯣ ꯆꯪꯕ ꯒꯥꯔꯤ ꯊꯥꯎꯗꯨꯒꯤ ꯕꯔꯥ ꯀꯌꯥꯃꯨꯛ ꯆꯪꯒꯦ ꯍꯥꯏꯁꯤꯦꯅ
ꯁꯤꯗ ꯕꯔꯥꯁꯤ ꯁꯤ ꯌꯧꯕꯗ ꯀꯩꯅꯣ ꯆꯥꯝꯃ ꯀꯨꯟ
ꯆꯥꯝ ꯀꯨꯟ ꯆꯪꯉꯦ ꯑꯗꯨꯗꯤ ꯅꯪ ꯒꯥꯔꯤ ꯊꯥꯎꯗꯣ ꯅꯪ
ꯩꯁ ꯆꯒꯣꯕ ꯆꯒꯣ ꯁꯒꯕ ꯑꯗꯨꯅ ꯆꯞꯥꯟꯅꯩ ꯆꯞ ꯃꯥꯟꯅꯩꯌꯦ
ꯑꯦ ꯑꯗꯨ ꯑꯗꯨꯗꯤ ꯅꯪ ꯂꯥꯏ ꯉꯥꯏꯅꯗꯧ ꯁꯛꯄꯨꯗꯤ ꯊꯤꯡꯈꯤꯕꯗꯨꯅꯁꯨ
ꯑꯦ ꯂꯥꯟꯁꯣꯏꯅꯗꯤ ꯌꯨꯝꯗ ꯄꯨꯡ ꯅꯤꯥꯟꯥꯕꯥꯎꯒ ꯑꯃ ꯊꯣꯛꯑꯅꯤ ꯂꯣꯏ ꯑꯗꯨ ꯅꯤꯄꯥꯥꯟꯗ ꯒꯥꯔꯤ ꯂꯑꯅꯤ ꯇꯣꯡꯉꯦ ꯑꯗꯨ ꯂꯣꯏꯦ
ꯀꯔꯝꯕ ꯃꯈꯥꯟꯗ ꯒꯥꯔꯤꯗ ꯇꯣꯡꯉꯤꯔ ꯑꯟꯗ꯭ꯔꯣꯒꯤꯗ ꯇꯣꯡꯉꯤꯔꯥ ꯑꯩꯗꯤ ꯏꯝꯐꯥꯜ ꯑꯖ ꯑꯗꯨ ꯏꯝꯐꯥꯜꯒꯤꯖ
ꯎꯝ
ꯅꯠꯇ꯭ꯔꯣ
ꯑꯗꯨꯗ ꯌꯥꯅꯤ ꯌꯦꯩꯅꯣ ꯑꯗꯨ ꯇꯣꯡꯕꯅꯤ ꯀꯩꯅꯣ
ꯑꯗꯨ ꯑꯗꯨ ꯆꯥꯝꯃ ꯑꯗꯨ ꯆꯥꯝꯃ ꯂꯧꯔꯕꯣ
ꯆꯥꯝꯃ ꯑꯗꯨ ꯆꯥꯃ ꯆꯥꯝꯃ ꯑꯗꯨꯗꯒꯤ ꯁꯤꯗꯒꯤ ꯕꯖꯥꯔꯒꯤ ꯈꯨꯨꯁꯤ ꯍꯧꯕ ꯀꯨꯂꯃ
ꯑꯗꯨꯗꯤ
ꯍꯧꯗꯤ ꯆꯥꯟꯟꯗ ꯃꯤ ꯊꯤꯜꯛꯄꯗꯣꯒ ꯊ ꯐꯥꯟꯅꯩ ꯄꯩꯁꯥꯁꯨ ꯆꯞ ꯃꯥꯟꯅ ꯆꯪꯉꯦ ꯑꯗꯨ ꯆꯞ ꯃꯥꯟꯅ ꯆꯪꯕ ꯃꯤ ꯑꯃꯗꯁꯨ ꯃꯇꯝ ꯃꯥꯡꯉꯦ ꯑꯗꯒꯤ ꯃꯇꯝꯁꯨ ꯃꯥꯡꯉꯦ ꯑꯗꯒꯤ
ꯆ ꯃꯥꯟꯅꯕ ꯍꯥꯏꯁꯦ ꯆꯞ ꯃꯥꯟꯅꯕ ꯍꯥꯏꯁꯦ ꯂꯨꯄꯥ ꯀꯨꯟꯗꯨꯒꯤ ꯋꯥꯔ ꯈꯛꯇꯅꯦꯌꯦ ꯅꯪ ꯂꯨꯄꯥ ꯆꯥꯝꯃꯗꯨꯅ ꯍꯥꯜꯂꯒ ꯑꯗꯨꯝ ꯊꯧꯕ ꯌꯥꯏ ꯑꯩꯒꯤ
ꯆꯥꯝꯃꯗ ꯂꯤ ꯇꯔꯥ ꯑꯃ ꯐꯪꯗ꯭ꯔꯕ ꯍꯧꯖꯤ
ꯆꯥꯝꯃꯗꯤ ꯇꯔꯥꯝ ꯐꯪꯗ꯭ꯔꯁꯨ ꯅꯪ ꯆꯥꯝꯃꯒ
ꯁꯥꯟꯗ꯭ꯔꯥ ꯑꯣ ꯆꯃꯥꯟꯗ꯭ꯔꯣ ꯎꯜ ꯄꯇ꯭ꯔꯥ ꯑꯗꯨꯒꯤ ꯀꯩꯅꯣ ꯇꯧꯕ
ꯑꯦ ꯂꯨꯄꯥ ꯇꯔꯥꯗꯨꯁꯨ ꯄꯩꯁꯥꯅꯤ ꯇꯔꯥꯗꯨꯁꯨ ꯄꯩꯁꯥꯅꯤ ꯅꯅꯤꯕꯣꯣꯟꯅ ꯍꯧꯖꯤꯛ ꯌꯦꯡꯉꯅ ꯀꯣꯜ ꯀꯨꯟ ꯁꯨꯍꯟꯁꯦꯅ ꯀꯣꯜ ꯀꯨꯟ ꯁꯣꯟꯖꯦꯅ ꯀꯔꯤꯒꯤ ꯇꯛꯏꯁꯤꯅꯤ ꯅꯪ ꯌꯦꯡꯉꯣ ꯑꯗꯣ
ꯍꯥꯥ
ꯀꯣꯜ ꯀꯨꯟꯁꯨꯨꯍꯟꯖꯦꯅꯦ ꯒ꯭ꯔꯤꯒ꯭ꯔꯤ ꯇꯛꯏꯗꯅꯤ ꯌꯦꯉꯣ
ꯔꯅꯣ
ꯅꯪꯕꯣꯕ
ꯑꯥ
ꯎꯝ
ꯌꯥꯏ ꯃ ꯦꯋꯥ ꯂꯩꯅꯤꯡꯒꯦ ꯅ ꯃꯊꯪꯗꯤ ꯄꯥꯎꯔꯧ ꯄꯨꯔꯥ ꯃꯥꯁꯜꯂꯅꯤꯅ
ꯄꯥꯎꯔꯧ ꯅꯨꯡꯉꯧ ꯄꯥꯕꯒꯤ ꯋꯥꯔꯤ ꯈꯔ ꯊꯤꯔꯝꯃꯣ ꯀꯥꯏ ꯀꯥꯏꯗꯅꯣ ꯑꯩ
ꯍꯣꯏ ꯑꯩ ꯊꯤ ꯌꯥꯏ ꯍꯧꯖꯤꯛ ꯁꯤ ꯂꯣꯏꯕꯒꯨꯛ ꯀꯜ ꯇꯧꯔꯛꯀꯅꯤꯃꯥꯟ ꯑꯗꯨꯗꯩ ꯕ꯭ꯂꯨꯗꯨꯨꯠ ꯂꯧꯔꯒ ꯔ ꯑꯗꯨ ꯀꯣꯔ
ꯍꯣꯏ ꯁꯤ ꯂꯣꯏꯔꯒ ꯁꯤ ꯂꯣꯏꯔꯒ ꯇꯧꯔꯛꯄ ꯅꯠꯇꯦ ꯁꯤ ꯂꯣꯏꯔꯒ ꯑꯩ ꯆꯥꯛ ꯆꯥꯎꯒꯒꯦ ꯍꯥꯏꯕ
ꯒꯔꯦꯖꯥ
ꯆꯥꯛ ꯂꯣꯏꯔꯤ ꯑꯩ ꯆꯥꯛ ꯆꯥꯗ꯭ꯔꯤꯒꯦꯅ ꯆꯥꯔꯕꯣ ꯍꯥꯏꯁꯦ
ꯆꯔ ꯑꯗꯨ ꯆꯥꯛ ꯐꯣꯡ ꯑꯩ ꯆꯥꯛ ꯁꯨꯝ ꯃꯨ ꯌꯥꯐꯝꯃꯦ ꯏꯟꯁꯥꯡ ꯃꯥꯏꯔꯦꯟ ꯊꯣꯡꯅ ꯊꯔꯝꯕꯅꯤ
ꯑꯩ ꯆꯥꯗ꯭ꯔꯤꯒꯦ
ꯍꯃꯤ ꯀꯌꯥꯁꯨꯋꯁꯨꯨ ꯄꯟꯄꯟ ꯑꯁꯤꯒꯤꯗꯤ ꯃꯇꯥꯡ ꯑꯁꯤꯗ ꯊꯝꯅꯔꯁꯤ ꯃꯊꯪꯗꯪꯨꯛ ꯀꯣꯜ ꯇꯧꯔꯛꯀꯦ ꯑꯣꯁꯕꯥꯕꯤ ꯔꯎ ꯑꯣꯖꯥꯕꯎ
ꯎꯝ ꯎꯝ
ꯑꯃꯨꯛ ꯉꯁꯤꯒꯤꯂꯣꯃꯤꯇ ꯄꯥꯟꯗꯝ ꯇꯥꯛꯂꯣꯏꯗꯕꯅꯤ ꯇꯨꯝꯁꯤꯟꯅꯈꯤꯕ ꯌꯥꯔꯣꯏ ꯍ ꯄꯨꯡ ꯄꯥꯔꯣꯏꯗꯕꯅꯤ ꯄꯣꯜꯂꯣ
ꯈꯪꯗꯦ ꯈꯪꯗꯦ
ꯐꯨꯅꯔꯛꯒꯅꯤ ꯑꯩ ꯂꯨꯄꯥ ꯂꯤꯁꯤꯡ ꯑꯃꯃꯨꯛ ꯆꯪꯗꯕ ꯌꯥꯔꯣꯏꯗ ꯂꯨꯄꯥ ꯂꯤꯁꯤꯡ ꯑꯃꯃꯨꯛ ꯆꯪꯉꯦ ꯌꯥꯕꯅꯤ ꯑꯃꯃꯨꯛ ꯆꯪꯉꯗꯤ ꯑꯩ ꯃꯤꯒꯤ ꯄꯩꯁꯥ ꯃꯌꯥꯝ ꯇꯣꯜꯂꯤ ꯍꯧꯖꯤꯛ ꯌꯨꯝꯗ ꯄꯩꯁꯥ ꯊꯥꯛꯇ ꯀꯨꯏꯔꯦꯀꯣ ꯍꯞꯇꯥ ꯍ ꯂꯩ ꯍꯧꯖꯤ
ꯅꯪ ꯂꯤꯁꯤꯡ ꯑꯃꯗꯣ ꯂꯤꯁꯤꯡ ꯑꯃꯗꯣ ꯐꯪꯉꯒ ꯑꯩꯉꯣꯟꯗ ꯀꯌꯥ ꯈꯥꯏꯔꯛꯀꯦ ꯍꯥꯏꯅꯣ
ꯑꯦ ꯅꯪꯒꯤꯁꯨ ꯒꯣꯜ ꯂꯅ ꯁꯟꯕ꯭ꯔꯥ ꯅꯪ ꯌꯥꯎꯔꯒꯁꯨꯂꯅꯤ
ꯅꯪꯪ ꯑꯩꯉꯣꯟꯗ ꯀꯣꯜ ꯋꯥꯔꯤ ꯁꯥꯟꯅꯕꯒ ꯅꯪ ꯅꯪꯒꯤ ꯀꯣꯜ ꯋꯥꯔꯤ ꯁꯥꯟꯅꯕꯒ ꯑꯩꯒꯤ ꯁꯥꯟꯅꯕꯒ ꯅꯪꯅ ꯍꯤꯜꯂꯝꯃꯅꯤ
ꯑꯦ ꯅꯪꯁꯨꯗ ꯁꯕꯤ ꯂꯣꯏ ꯅ ꯀꯌꯥꯄꯨꯅꯚꯥꯏ
ꯁꯤꯁꯤ ꯀꯌꯥ ꯋꯥꯥꯎꯦ ꯌꯥꯔꯔꯣꯏꯌꯦꯦ ꯀꯣꯜ ꯋꯥꯔꯤ ꯁꯥꯟꯅꯕ ꯌꯥꯗ꯭ꯔꯤꯁꯤꯅ ꯅꯉꯗ ꯇꯧꯕ ꯍꯧꯁꯤꯦ
ꯌꯥꯔ ꯌꯥꯒꯅꯤ ꯅꯪꯒꯤꯁꯨ ꯇꯥꯛ ꯁꯪꯉꯤꯗꯨꯗꯤ ꯑꯩꯒꯤꯗꯨꯣꯅ ꯁꯪꯕ ꯑꯩꯗꯨꯣꯅ ꯀꯥꯟꯅꯕ ꯅꯠꯇꯦ ꯀꯩꯅꯣ
ꯑꯦ ꯈꯪꯗꯦ ꯈꯪꯗꯦ ꯅꯪꯁꯨ ꯑꯦ ꯑꯩꯅ ꯑꯩ ꯅꯪꯅ ꯑꯩꯉꯣꯟꯗꯧꯛꯄꯁꯤ ꯅꯪ ꯑꯩꯅ ꯑꯩꯅ ꯅꯉꯣꯟꯗ ꯇꯧꯛꯄꯁꯤ ꯅꯪ ꯀꯥꯟꯅꯩ ꯑꯩꯁꯤꯗꯤ ꯑꯗꯨꯗꯤ ꯑꯩꯅꯗꯤꯡꯪꯉꯣꯟ
ꯑꯗꯨ ꯑꯗꯨꯗ ꯀꯔꯤ ꯑꯇꯣꯡꯕ ꯌꯥꯎꯅꯔꯤꯒꯦ ꯅꯪꯅ ꯑꯩꯉꯣꯟꯗ ꯀꯌꯥ ꯈꯥꯏꯗꯣꯏꯅ ꯈꯣꯠꯇꯣꯏꯅꯣ ꯁ ꯁ ꯎꯅꯤ
ꯍꯥ ꯑꯦ ꯁꯤꯌꯥꯔ ꯀꯃꯤꯁꯟ ꯀꯃꯤꯁꯟ ꯂꯧꯅꯒꯗꯕꯅꯦ
ꯑꯦ ꯀꯧꯁꯟ ꯑꯗꯨꯗꯤ ꯏꯁ ꯅ ꯅꯨꯡꯉꯥꯏꯗꯦ ꯇꯥꯔꯔꯦꯗ ꯑꯩ ꯏꯁꯣꯟꯗ ꯄꯩꯁꯥ ꯃꯩ ꯌꯧꯔꯀꯥꯟꯗ ꯄꯩꯁꯥ
ꯖꯤ ꯋꯥꯔꯤꯔꯤ
ꯑꯣ ꯉꯁꯤ ꯃꯂꯨ ꯇꯨꯝꯒꯤ ꯌꯥꯔꯣꯏ ꯑꯥꯟꯅ